ꯍꯜꯂꯣ ꯑ ꯇꯥꯏꯌꯦ ꯇꯥꯏꯌꯦ
ꯅꯍꯥꯑꯃꯨꯛ ꯅꯪꯅ ꯑꯩꯈꯣꯏꯒꯤꯗ ꯅꯪꯒꯤ ꯑꯉꯥꯡ ꯑꯃ ꯇꯝꯕꯒꯤ ꯍꯣꯁꯇꯦꯜꯒꯤ ꯍꯪꯕꯤꯌꯣꯅ ꯍꯥꯏꯕꯗꯣ ꯑꯗꯣ ꯃꯥꯕꯨ ꯌꯥꯈ꯭ꯔꯕꯣ ꯀꯃꯥꯏꯅ ꯇꯧꯒꯦ
ꯑꯗꯣ ꯃꯥ ꯍꯣꯁꯇꯦꯜꯗꯤ ꯂꯩꯅꯤ ꯍꯥꯏꯕ ꯅꯣꯏ ꯍꯣꯁꯇꯦꯜ ꯀꯃꯥꯏꯅ ꯇꯧꯕꯅꯣ
ꯑꯈꯣꯏꯁꯤꯅꯅꯦ ꯍꯥꯏꯔꯣ
ꯑꯗꯩ ꯃꯥꯗꯣ ꯍꯣꯁꯇꯦꯜꯗꯣ ꯃꯥꯁꯨ ꯆꯤꯜꯍꯥꯎꯕ ꯈꯔ ꯊꯤꯑꯕ ꯑꯩ ꯑꯉꯥꯡꯗꯣ ꯑꯗꯩ ꯃꯥ ꯍꯣꯁꯇꯦꯜ ꯑꯃꯁꯨ ꯍꯪꯉꯨꯔꯦꯕꯀꯣ ꯑꯗꯨ ꯑꯃꯨꯛ ꯑꯗꯨ ꯅꯨꯡꯉꯥꯏꯇꯦ ꯑꯃꯨꯛ ꯍꯥꯏꯌꯦꯕ ꯑꯗꯨꯒ ꯃꯥ ꯅꯣꯡꯅꯦ ꯂꯩꯔ ꯇꯣꯛꯂꯛꯑꯦꯕ ꯅꯣꯏ ꯍꯣꯁꯇꯦꯜꯗꯨ ꯅꯪ ꯀꯃꯥꯏ ꯀꯃꯥꯏꯅ ꯇꯧꯕꯅꯣ ꯑꯩ ꯑꯗꯨ ꯍꯪꯒꯦ ꯇꯧꯕꯅꯤꯗ
ꯑꯩꯈꯣꯏ ꯍꯣꯁꯇꯦꯜ ꯍꯥꯏꯔꯤꯁꯦ ꯑꯩꯈꯣꯏ ꯂꯩꯔꯤꯁꯤꯅꯅꯦ ꯑꯩꯈꯣꯏꯒꯤ ꯁ꯭ꯀꯨꯜꯒꯤ ꯍꯣꯁꯇꯦꯜ ꯅꯠꯇꯦꯕ ꯑꯇꯣꯞꯄ ꯃꯄꯥꯟꯗ ꯍꯥꯡꯖꯕ ꯍꯣ ꯑꯗꯨꯅꯦꯕꯗꯣ ꯑꯩꯈꯣꯏ ꯁꯨꯝ ꯄꯤ ꯍꯥꯏꯇꯥꯔꯦ ꯆꯥꯛ ꯌꯦꯟꯖꯥꯡꯕꯨꯗꯤ ꯑꯃꯨꯛ ꯆꯦꯜꯂꯤ ꯍꯥꯏꯔꯗꯤ ꯑꯗꯨꯝ ꯍꯥꯎꯋꯦ ꯑꯩꯈꯣꯏꯁꯦ ꯍꯥꯏꯗꯤ ꯏꯁꯥꯅꯁꯨ ꯑꯩꯈꯣꯏ ꯊꯨꯝꯕꯨꯔꯗ ꯀꯩ ꯀꯩ ꯂꯩꯔꯒ ꯃꯥꯏꯔ ꯗ ꯑꯗꯨꯝ ꯍꯥꯏꯗꯤ ꯀꯥꯡꯁꯣꯏꯒꯨꯝꯕ ꯀꯩꯒꯨꯝꯕ ꯌꯦꯟ ꯐꯨꯠꯄꯕꯨ ꯑꯣꯏꯔꯣ ꯑꯗꯨꯃꯥꯏꯅ ꯇꯧꯔꯒ ꯑꯗꯨꯝ ꯊꯣꯡꯖꯩꯌꯦꯕ ꯑꯗꯨ ꯃꯥ ꯍꯥꯟꯅ ꯌꯦꯟꯗꯨꯗꯤ ꯍꯥꯏꯗꯤ ꯃꯁ ꯑꯥꯍꯥꯎꯕ ꯆꯥꯕ ꯄꯥꯝꯃꯤ ꯍꯥꯏꯕ ꯑꯗꯨ ꯆꯪꯉꯛꯄ ꯒꯥꯔꯤ ꯑꯃꯝꯇ ꯂꯩꯕ ꯍꯥꯏꯕꯗꯤ ꯈꯔ ꯅꯨꯡꯉꯥꯏꯕ ꯑꯃ ꯂꯦꯟ ꯂꯩꯕ ꯍꯥꯏꯁꯤꯗꯤ ꯏꯟꯖꯥꯡ ꯅꯥꯄꯤ ꯒ꯭ꯌꯥꯁ ꯊꯣꯡꯕ ꯑꯣꯏꯔ ꯄꯨꯜꯂꯞ ꯃꯄꯥꯟꯗꯗꯒꯤ ꯊꯣꯛꯂꯡ ꯑꯒ ꯂꯩꯗꯣꯔꯤꯕ ꯑꯅꯤꯅꯅꯦ ꯆ ꯍꯣꯁꯇꯦꯜꯗ ꯃꯇꯝ ꯈꯔ ꯆꯍꯤ ꯑꯃ ꯍꯥꯏꯇꯥꯔꯦ ꯆꯍꯤ ꯇꯪꯈꯥꯏꯐꯧ ꯂꯩꯗꯅꯔꯤ ꯈꯜꯂꯤ ꯈꯜꯂꯤ ꯑꯩ ꯋꯥꯈꯜꯗ ꯍꯥꯏꯗꯤ ꯑꯩꯈꯣꯏ ꯂꯩꯕꯁꯨ ꯃꯌꯥꯝ ꯀꯨꯏꯔꯁꯤꯕꯣ ꯑꯗꯨꯝ ꯇ꯭ꯔꯦꯟꯇ ꯂꯩꯇꯦꯕ ꯑꯗꯨ ꯃꯥꯅ ꯁꯨꯝ ꯍꯥꯏꯗꯤ ꯍꯣꯁꯇꯦꯜ ꯍꯥꯏꯁꯦ ꯁ꯭ꯀꯨꯜꯒꯤ ꯍꯣꯁꯇꯦꯜꯗꯨꯗꯤ ꯌꯥꯝ ꯅꯨꯡꯉꯥꯏꯇꯕꯅꯦ ꯍꯥꯏꯗꯤ ꯃꯤꯁꯨ ꯌꯥꯝꯕꯒꯤꯀꯣ ꯃꯣꯏ ꯀꯥ ꯑꯃꯗ ꯃꯤ ꯑꯅꯤ ꯁꯨꯝ ꯄꯨꯟꯁꯤꯟꯖꯔꯒ ꯃꯣꯏꯅ ꯊꯝꯕꯗꯣ ꯑꯗꯨꯃꯥꯏꯅ ꯇꯧꯕꯅꯦ ꯑꯗꯒꯤ ꯆꯥꯕ ꯊꯛꯄꯁꯨ ꯍꯥꯎꯗ꯭ꯔꯦ ꯑꯗꯨꯒ ꯌꯥꯝ ꯃꯣꯠꯄꯅꯦꯕ ꯍꯣꯁꯇꯦꯜꯗꯨꯗꯤ ꯃꯤ ꯌꯥꯝꯕꯩ ꯍꯧꯅꯕꯤ ꯑꯗꯒꯤ ꯀꯔꯤꯒꯨꯝꯕ ꯃꯤ ꯑꯃꯅꯤꯗ ꯂꯩꯇꯕ ꯂꯩꯕ ꯀꯥꯟꯗꯣ ꯑꯗꯨꯗ ꯍꯥꯏꯗꯤ ꯂꯩꯕ ꯌꯥꯔꯣꯏ ꯌꯨꯝꯗ ꯆꯠꯄꯅꯤ ꯈꯣꯆꯞ ꯆꯔꯥ ꯇꯧꯔꯒ ꯌꯥꯝ ꯇꯧꯕꯃꯤ ꯃꯥꯜꯂꯦ ꯏꯌꯥꯝ ꯃꯊꯥ ꯁꯥꯟꯅꯕꯅꯦ ꯑꯗꯨ ꯅꯪꯅꯁꯨ ꯍꯥꯏꯔꯒ ꯌꯦꯡꯉꯣ ꯑꯉꯥꯡꯅꯤꯅ ꯃꯥ ꯈꯪꯗ ꯇꯧꯔꯤꯅꯤ ꯇꯥꯔꯤꯕꯣ
ꯍꯥ ꯍꯥꯏ ꯍꯥꯏꯔꯌꯦꯡ ꯑꯗꯨꯃ ꯃꯥꯅ ꯑꯃꯨꯛ ꯅꯣꯏ ꯍꯣꯁꯇꯦꯟꯗꯣ ꯑꯃꯨꯛ ꯍꯪꯉꯛꯄ ꯅꯣꯏ ꯀꯩꯅꯣꯒꯤ ꯍꯣꯁꯇꯦꯜꯗꯨ ꯅꯨꯡꯉꯥꯏꯕ ꯃꯥꯟ ꯚꯤꯗꯤꯌꯣ ꯁꯦꯝ ꯅꯨꯡꯉꯥꯏꯗꯣ ꯃꯥꯜꯂꯥ ꯍꯪꯉꯛꯄꯥ ꯑꯗꯨꯏꯅꯤꯗ ꯃꯥꯁꯨ ꯈꯔ ꯆꯤꯜꯍꯥꯎ ꯊꯤꯕꯗꯨꯒꯤ ꯃꯥꯖꯨ ꯆꯥꯕ ꯊꯛꯄꯗꯨ ꯅꯨꯡꯉꯥꯏꯇꯦ ꯑꯗꯨ ꯍꯥꯏ ꯂꯩꯕ ꯑꯗꯩ ꯌꯨꯝꯗꯁꯨ ꯍꯥꯏꯔ ꯀꯥꯟꯗ ꯗꯃꯨꯛ ꯏꯃꯨꯡꯅꯁꯨ ꯍꯥꯏꯗꯤ ꯃꯥꯆꯥꯕ ꯊꯛꯄ ꯅꯨꯡꯉꯥꯏ ꯍꯥꯏꯕ ꯃꯁꯥꯁꯨ ꯈꯔ ꯁꯣꯟꯖꯕꯅꯤꯅ ꯑꯗꯨꯒꯤ ꯑꯃꯨꯛ ꯈꯟꯕ ꯑꯗꯨꯏꯅꯦꯗ ꯅꯣꯏ ꯅꯣꯏꯗꯤ ꯑꯗꯨꯝ ꯍꯥꯏ ꯅꯣꯏꯗꯤ ꯅꯪꯁꯨ ꯄꯨꯁꯤꯟ ꯌꯥꯏ ꯍꯥꯏꯔꯝꯃꯤꯅ ꯑꯣ ꯐꯗꯤ ꯐꯔꯝꯅꯅꯤ ꯑꯗꯨꯃꯥꯏꯅ ꯍꯥꯏꯗꯤ ꯃꯥ ꯆꯥꯅꯤꯡꯕ ꯀꯩꯅꯣꯝ ꯇꯧꯔꯁꯨ ꯆꯥ ꯌꯥꯏꯗꯅ ꯑꯗꯣ ꯃꯣꯏ ꯅꯣꯏ ꯆꯥꯛ ꯀꯩꯅꯣ ꯄꯤꯕꯗꯨꯗꯤ ꯀꯃꯥꯏ ꯀꯃꯥꯏꯅ ꯇꯧꯏ ꯃꯤꯜꯗꯣ ꯍꯥꯏꯗꯤ ꯍꯥꯏꯗꯤ ꯑꯌꯨꯛꯇ ꯌꯦꯔꯨꯝ ꯒꯨꯝꯕ ꯄꯤꯕꯤ ꯇꯧꯕꯔ ꯇꯧꯕꯔꯒ ꯕ꯭ꯔꯦꯛꯐꯥꯁ ꯀꯃꯥꯏ ꯀꯃꯥꯏꯅ ꯇꯧꯒꯦ
ꯑꯌꯨꯛꯇ ꯐꯥꯁ ꯑꯣꯏꯅ ꯑꯗꯨꯝ ꯄꯤꯌꯦ ꯑꯗꯨ ꯆꯥꯛꯁꯨ ꯄꯤꯑꯕꯀꯣ ꯆꯥꯛ ꯆꯥꯅꯤꯡꯕ ꯃꯤꯅ ꯆꯥꯛ ꯆꯥꯕ ꯑꯗꯨꯒ ꯑꯩꯈꯣꯏꯗꯤ ꯍꯥꯏꯗꯤ ꯑꯌꯨꯛ ꯉꯟꯇꯥꯗ ꯆꯥꯛ ꯆꯥꯕꯗꯨꯗꯤ ꯆꯥꯅꯤꯡꯗꯦꯗꯅ ꯑꯗꯨꯅ ꯆꯥꯛ ꯆꯥꯗꯦ ꯕ꯭ꯔꯦꯛꯐꯥꯁ ꯑꯣꯏꯅ ꯇꯧꯋꯤ ꯑꯗꯨꯒ ꯇꯤꯁꯤꯟ ꯄꯨꯔꯁꯨ ꯌꯥꯏ ꯆꯥꯛ ꯑꯣ ꯃꯥꯅ ꯑꯗꯨ ꯅꯨꯡꯗꯤꯟꯗ ꯀꯩꯗ ꯃꯔꯛꯇ ꯆꯥꯖꯔꯁꯨ ꯌꯥꯏ ꯑꯕ ꯑꯗꯨꯒ ꯆꯥꯛꯅ ꯍꯜꯂꯛꯑꯒ ꯆꯥꯕꯁꯨ ꯌꯥꯎꯋꯤ ꯆꯥꯗꯕꯁꯨ ꯌꯥꯎꯋꯤ ꯍꯜꯂꯛꯒꯗꯤ ꯑꯌꯥꯝꯕ ꯆꯥꯗ꯭ꯔꯦ ꯍꯥꯏꯗꯤ ꯑꯩꯈꯣꯏꯅ ꯍꯟꯂꯛ ꯄꯗ ꯃꯔꯤꯃꯈꯥꯏ ꯃꯔꯤ ꯇꯥꯔꯦꯕ ꯑꯗꯨꯅ ꯑꯗꯨꯝ ꯆꯥꯒꯨꯝꯕ ꯀꯩꯒꯨꯝꯕ ꯑꯃ ꯊꯛꯑꯒ ꯑꯗꯨꯝ ꯇꯣꯛꯑꯦ ꯑꯗꯨ ꯃꯥ ꯑꯗꯨꯝ ꯍꯥꯏꯗꯤ ꯃꯥꯅ ꯑꯍꯥꯟꯕꯒꯤ ꯑꯩ ꯃꯊꯟꯗ ꯂꯩꯕ ꯈꯣꯠꯄ ꯅꯨꯡꯉꯥꯏꯇꯦ ꯍꯥꯏꯇꯥꯔꯁꯨ ꯑꯗꯨꯝ ꯑꯩꯒꯤ ꯑꯣꯏꯔꯁꯨ ꯑꯗꯨꯝ ꯃꯇꯝ ꯈꯔ ꯂꯩꯃꯤꯟꯅ ꯌꯥꯏꯒ ꯍꯥꯏꯗꯤ ꯃꯈꯣꯏꯒꯤ ꯂꯩꯕꯗꯨꯗꯒꯤ ꯗꯨꯝ ꯀꯣꯏꯂꯔ ꯀꯩ ꯀꯩꯗꯣ ꯍꯨꯏ ꯂꯩꯔꯣꯏꯅ ꯑꯈꯣꯏꯒ ꯑꯗꯨꯝ ꯆꯥꯃꯤꯟꯅꯔꯁꯨ ꯌꯥꯏꯗꯅ ꯑꯗꯨꯒ ꯃꯥꯅ ꯍꯌꯦꯡ ꯍꯥꯏꯗꯤ ꯑ ꯍꯥꯏꯗꯤ ꯂꯝ ꯀꯩꯀꯩꯗꯣ ꯈꯪꯉꯦ ꯍꯥꯏꯔꯀꯥꯟꯗ ꯑꯗꯨꯝ ꯃꯃꯥꯟꯅꯕꯤ ꯑꯃꯒꯕꯨ ꯑꯣꯏꯔꯣ ꯃꯊꯟꯇ ꯑꯣꯏꯔꯁꯨ ꯑꯗꯨꯝ ꯔꯦꯟꯗ ꯍꯣꯡꯗꯣꯛꯆꯕ ꯌꯥꯏꯗꯅ
ꯍꯣꯏ ꯌꯥꯏꯌꯦꯏ ꯑꯅꯣꯏ ꯒꯅꯣꯒꯤ ꯃꯤꯜꯗꯤ ꯀꯃꯥꯏꯟ ꯇꯧꯋꯦ ꯍꯥꯏꯗꯤ ꯌꯦꯟ ꯌꯦꯔꯨꯝ ꯑꯗꯒꯤ ꯂꯩꯗꯅ ꯍꯥꯗꯤ ꯉꯥ ꯄꯤꯕ ꯑꯣꯏꯔꯦꯗꯅ ꯀꯃꯥꯏ ꯀꯃꯥꯏꯟ ꯄꯤꯒꯦ ꯗꯣ ꯐ꯭ꯔꯤꯅ ꯀꯃꯥꯏꯟ ꯀꯃꯥꯏꯟ ꯇꯧꯒꯦ ꯍꯥꯏꯗꯤ ꯌꯨꯝꯒꯤ ꯃꯤꯗꯁꯨ ꯑꯃꯨꯛ ꯍꯥꯏꯗ ꯌꯔꯣꯏꯗꯅ ꯄꯩꯁꯥ ꯅꯨꯡꯁꯥ ꯀꯃꯥꯏ ꯂꯧꯋꯤ ꯄꯩꯁꯥ ꯌꯥꯝ ꯂꯧꯕꯁꯨ ꯂꯩꯍꯟꯅꯤꯡꯇꯦꯗꯅ ꯑꯗꯩ ꯍꯥꯏꯗꯤ ꯄꯩꯁꯥ ꯌꯥꯝ ꯂꯧꯕ ꯂꯧꯗꯕ ꯗꯁꯨ ꯑꯩꯒꯤ ꯃ ꯄꯖꯅ ꯆꯥꯅꯕꯗꯨ ꯐꯖꯅ ꯄꯤꯔꯦ ꯄꯩꯁꯥ ꯂꯧꯕꯗꯨꯗꯤ ꯑꯗꯨꯝ ꯌꯥꯏꯗꯅ ꯇꯕꯤꯗ ꯍꯥꯏꯗꯤ ꯄꯪꯂꯩ ꯂꯩꯔꯒ ꯄꯪꯆꯥ ꯆꯥꯔꯒ ꯌꯦꯡꯁꯤꯟꯗꯕ ꯈꯣꯠꯄ ꯂꯩꯗꯅ ꯑꯗꯒꯤ ꯃꯤ ꯑꯃ ꯂꯥꯛꯄ ꯈꯣ ꯄꯪꯆꯪ ꯆꯪꯍꯟꯕ ꯑꯗꯒꯤ ꯂꯥꯏꯔꯤꯛ ꯄꯥꯕꯗ ꯑꯣꯏꯔꯣ ꯀꯩꯗ ꯑꯣꯏꯔꯣ ꯌꯥꯝ ꯀꯥꯏꯕ ꯂꯩꯗꯅ ꯑꯗꯨꯃꯥꯏꯅ ꯇꯧꯕ꯭ꯔꯥ ꯀꯃꯥꯏꯟ ꯇꯧꯒꯦ ꯅ ꯍꯧ ꯂꯩꯔꯤ ꯀꯃꯥꯏꯟ ꯇꯧꯒꯦ
ꯑꯗꯨꯕꯨꯗꯤ ꯇꯧꯗꯤꯌꯦ ꯑꯩꯈꯣꯏꯒꯤ ꯋꯥꯔꯗꯦꯟ ꯀꯩꯀꯩ ꯑꯗꯨꯝ ꯂꯩꯌꯦꯕ ꯑꯈꯣꯏ ꯅꯨꯄꯤ ꯉꯥꯛꯇ ꯂꯩꯕꯅꯤꯅ ꯑꯗꯨꯝ ꯁꯤꯁꯤꯁꯤ ꯁꯤ ꯁꯤ ꯀꯦꯃꯦꯔꯥ ꯀꯩꯀꯩ ꯊꯦꯠꯂꯦꯒ ꯐꯖꯅ ꯑꯗꯨꯝ ꯆꯦꯛꯁꯤꯟꯅꯗꯤ ꯂꯩꯌꯦ ꯑꯗꯨꯒ ꯗꯤ ꯑꯁ ꯍꯥꯏꯗꯤ ꯑꯈꯣꯏꯅ ꯃꯄꯥꯟ ꯊꯣꯛ ꯇꯥꯔꯁꯨ ꯑꯈꯣꯏ ꯑꯗꯨꯝ ꯑꯦ ꯂꯩꯌꯦꯕꯀꯣ ꯑꯗꯨꯗ ꯑꯗꯨꯝ ꯑꯈꯣꯏꯒꯤ ꯊꯣꯛꯄꯒꯤ ꯃꯇꯝ ꯆꯪꯕꯒꯤ ꯃꯇꯝ ꯁꯨꯃꯥꯏꯅ ꯏꯍꯜꯂꯦ ꯑꯗꯨꯒ ꯄꯣꯛꯄꯁꯤꯁꯨ ꯄꯨꯡ ꯃꯥꯄꯟꯒꯤ ꯃꯇꯨꯡ ꯄꯣꯛꯄ ꯌꯥꯗꯦ ꯑꯗꯨꯒꯤ ꯗꯨꯝ ꯆꯦꯛꯁꯤꯟꯅꯕꯗꯤ ꯂꯩ ꯑꯗꯨꯝ ꯃꯥꯅ ꯑꯗꯨꯝ ꯂꯩꯔꯒ ꯈꯪꯒꯅꯤ ꯑꯗꯨꯒ ꯄꯤꯕꯁꯤ ꯁꯤꯅ ꯌꯦꯟꯁꯤꯅꯦ ꯀꯞꯇꯥ ꯑꯃꯗ ꯑꯅꯤ ꯁꯨꯃꯥꯏꯟ ꯄꯤꯌꯦ ꯑꯗꯨꯒ ꯌꯦꯔꯨꯝ ꯑꯅꯤ ꯑꯃꯗ ꯑꯣꯏꯔꯝꯅꯤ ꯑ ꯑꯌꯨꯛꯛꯇꯨꯗꯤꯀꯣ ꯑꯌꯥꯝꯕ ꯍꯋꯥꯏ ꯉꯥꯛꯇꯛꯇꯒꯤ ꯍꯋꯥꯏꯒꯔ ꯑꯗꯒꯤ ꯀꯥꯡꯉꯧ ꯍꯥꯏꯇꯥꯔꯦ ꯑꯥꯂꯨ ꯀꯥꯡꯉꯧꯁꯨ ꯄꯤꯔꯦ ꯑꯗꯨꯒ ꯑꯥꯂꯨ ꯀꯥꯡꯃꯦꯠꯀꯨꯝꯕ ꯑꯗꯨꯃꯥꯏꯅ ꯇꯧꯔ ꯄꯤ ꯑꯗꯨ ꯅꯨꯡꯗꯥꯡꯅ ꯉꯥ ꯊꯣꯡꯕ ꯄꯤ ꯑꯗꯣ ꯉꯥ ꯊꯣꯡꯕꯗꯣ ꯃꯥꯅ ꯉꯥ ꯊꯣꯡꯕ ꯆꯥꯅꯤꯡꯗꯦ ꯍꯥꯏꯇꯥꯥꯔꯁꯨ ꯑꯇꯥꯎꯕ ꯑꯣꯏꯔꯁꯨ ꯂꯧ ꯌꯥꯏ ꯑꯗꯨꯝ ꯑꯩꯈꯣꯏꯁꯨ ꯑꯇꯥꯎꯕ ꯑꯣꯏꯅ ꯂꯧꯋ ꯑꯗꯨꯝ ꯕ꯭ꯔꯦꯛꯐꯥꯁꯁꯨ ꯑꯗꯨꯝ ꯐꯖꯅ ꯇꯧꯕꯅꯦꯅ ꯍꯥꯏꯗꯤ ꯌꯦꯔ ꯐꯨꯠꯄꯒꯨꯝꯕ ꯕ꯭ꯔꯦꯠꯀꯨꯝꯕꯁꯦ ꯑꯗꯨꯝ ꯍꯞꯇꯥ ꯑꯃ ꯊꯃꯣꯛ ꯄꯑꯕ ꯑꯗꯨꯒ ꯇꯟ ꯄꯤꯕ ꯃꯦꯒꯤ ꯄꯤꯕꯁꯨ ꯌꯥꯎꯋꯦ ꯑꯗꯨꯝ ꯕ꯭ꯔꯦꯛꯐꯥꯁꯇꯨꯗ ꯑꯗꯨꯝ ꯐꯅꯌꯥꯝꯗꯤ ꯄꯨꯛ ꯈꯪ ꯉꯝꯃꯦ ꯍꯥꯏꯇꯥꯔꯦ ꯑꯗꯨꯣ ꯃꯥꯅ ꯑꯗꯨꯝ ꯇꯤꯐꯤꯟ ꯄꯨꯖꯒꯦꯒꯅ ꯑꯗꯨꯃꯥꯏ ꯑꯦꯛꯁꯇ꯭ꯔꯥ ꯑꯗꯨꯝ ꯆꯥꯛ ꯄꯨꯗ꯭ꯔꯒ ꯑꯥꯗꯒꯤ ꯂꯩꯅ ꯆꯥꯕ ꯑꯣꯏꯔꯁꯨ ꯌꯥꯏ ꯑꯗꯣ ꯍꯋꯥꯏ ꯊꯣꯡꯕꯗꯨꯗꯤꯊꯤꯟ ꯊ ꯍꯥꯕ ꯄ ꯑꯗꯨꯗꯤ ꯍꯥꯎ ꯦꯗ ꯑꯗꯨꯗ ꯃꯥꯅ ꯑꯦꯛꯁꯇ꯭ꯔꯥ ꯄꯨꯖꯒꯦꯁꯨ ꯌꯥꯏ ꯑꯗꯨꯃꯥꯏꯅ
ꯑ ꯍꯣꯏ ꯑꯗꯨꯕꯨꯗꯤ ꯃꯥ ꯃꯥ ꯇꯤꯐꯤꯜ ꯁꯦꯝꯕꯩꯕꯨꯗꯤ ꯃꯥ ꯑꯗꯨꯝ ꯁꯦꯝꯖꯕꯅꯦꯕ ꯑꯩ ꯃꯥꯏ ꯆꯥꯕ ꯕꯤꯁꯀꯨꯠ ꯀꯩ ꯀꯩ ꯑꯣꯏꯣꯏꯔ ꯃꯥꯅ ꯄꯨꯖꯕꯅꯦꯕ ꯑꯗꯣ ꯅꯣꯏ ꯀꯥꯗꯨꯗꯤ ꯀꯌꯥꯝ ꯆꯥꯎꯒꯦ ꯍꯥꯏꯕꯗꯤ ꯃꯤ ꯑꯃ ꯂꯩꯀꯥꯟꯗ ꯅꯨꯡꯉꯥꯏꯗꯣꯏꯔꯥ ꯍꯥꯏꯗꯤ ꯃꯤ ꯅꯣꯏ ꯂꯩꯗꯣ ꯅꯣꯏ ꯑꯅꯤꯗꯤ ꯑꯣꯏꯔꯝꯅꯦꯕ ꯂꯩꯕꯗꯨ ꯑꯗ ꯑꯃꯠꯇ ꯂꯩꯕ ꯁꯤꯡꯒꯟꯒꯤ ꯔꯨꯝ ꯂꯩꯕ꯭ꯔꯥ ꯗꯕꯜꯒꯤ ꯂꯩꯕꯤ ꯇꯧꯕ꯭ꯔꯥ ꯅꯇꯅ ꯀꯃꯥꯏꯟ ꯇꯧꯒꯦ ꯑꯩ ꯕꯥꯠꯂꯨꯝ ꯇꯣꯂꯦꯠ ꯇꯨꯆꯨ ꯌꯦꯡꯅꯤꯡꯌꯦ ꯍꯥꯏꯅꯤꯡꯗꯦꯅ ꯃꯥꯁꯨ ꯂꯥꯛꯀꯥꯟꯗ ꯍꯥꯏꯗꯤ ꯍꯥꯟꯅ ꯋꯥ ꯍꯪꯍꯧꯗꯗꯤ ꯀꯣꯂꯨꯛ ꯂꯥꯛꯁꯤꯜꯂꯒ ꯑꯃꯣꯛ ꯅꯣꯏꯗ ꯑꯃꯣꯛ ꯂꯥꯛꯆꯤꯟꯕꯗꯨ ꯑꯃꯨꯛ ꯐꯔꯛꯇꯥꯏꯗꯅ ꯑꯗ ꯃꯣꯏ ꯃꯥꯥꯁꯨ ꯈꯔ ꯍꯪꯉꯣ ꯍꯥꯏꯕ ꯑꯗꯨꯒꯤꯅꯤꯗ ꯅꯣꯏ ꯀꯃꯥꯏꯟ ꯀꯃꯥꯏꯟ ꯇꯧꯋꯦ ꯕꯥꯠꯂꯨꯝ ꯇꯣꯏꯂꯦꯠ ꯇꯤ ꯂꯨꯕ꯭ꯔꯥ ꯅꯥꯟꯕ꯭ꯔꯥ ꯑꯗꯨꯒ ꯀꯥꯗꯨꯅ ꯀꯌꯥꯝ ꯆꯥꯎꯒꯦ ꯍꯥꯏꯗꯤ ꯃꯤ ꯑꯅꯤ ꯂꯩꯒꯥꯟꯗ ꯀꯩꯁꯨ ꯆꯤꯟꯗꯕꯤꯗꯣ ꯑꯣꯏꯕ꯭ꯔꯥ ꯑꯗꯨꯃꯥꯏꯟ ꯇꯧꯒꯦ ꯑꯇꯣꯟꯇ
ꯃꯤ ꯑꯅꯤꯗ ꯐꯩꯖꯤꯛ ꯐꯩꯖꯤ ꯆꯤꯟꯕ ꯑꯣꯏꯗꯦꯗ ꯑꯩꯗꯤ ꯑꯗꯨꯝ ꯇꯧꯏ ꯍꯥꯏꯗꯤ ꯆꯤꯟꯕ ꯍꯥꯏꯁꯤ ꯌꯨꯝꯗꯧꯅꯕꯨꯗꯤ ꯈꯥꯡꯕ ꯅꯠꯇꯦ ꯑꯗꯨꯏꯁꯨ ꯍꯥꯏꯗꯤ ꯑꯅꯤ ꯂꯩꯕꯒꯤ ꯆꯨꯞ ꯆꯥꯏꯌꯦꯕ ꯑꯈꯣꯏꯒꯤ ꯃꯝ ꯑꯃꯃꯝ ꯊꯥꯔꯛꯅꯤ ꯑꯗꯨꯒ ꯂꯥꯏꯔꯤꯛ ꯄꯥꯅꯕ ꯇꯦꯕꯜ ꯑꯃꯒ ꯆꯧꯀꯤ ꯑꯃꯒ ꯃꯣꯏꯅ ꯗꯨꯝ ꯌꯦꯕ ꯑꯗꯨꯒ ꯕꯥꯠꯂꯨꯝ ꯇꯣꯏꯂꯦꯠꯁꯨ ꯃꯄꯥꯟꯗ ꯂꯩꯕ ꯅꯠꯇꯦ ꯑꯗꯨꯝ ꯑꯈꯣꯏ ꯀꯥꯒꯤ ꯏꯁꯥꯅ ꯑꯗꯨꯝ ꯍꯥꯏꯗꯤ ꯑꯗꯨꯝ ꯁꯤꯡꯖꯔꯒ ꯏꯁꯥꯅ ꯑꯗꯨꯝ ꯁꯤꯖꯤꯟꯅꯖꯕ ꯒꯨ ꯑꯗꯨꯃꯥꯏꯅ ꯇꯧ ꯏꯁꯤꯡꯁꯨ ꯑꯗꯨꯝ ꯅꯨꯡꯉꯥꯏꯇ ꯍꯥꯏꯗꯤ ꯐꯩꯅꯩꯅꯣ ꯃꯨꯠꯈ꯭ꯔꯁꯨ ꯃꯩꯕꯨ ꯑꯣꯏꯔꯣ ꯃꯣꯏꯅ ꯑꯗꯨꯝ ꯏꯟꯚꯔꯇꯔ ꯀꯩꯁ ꯄꯤꯌꯦꯕꯀꯣ ꯑꯗꯨꯅ ꯏꯁꯤꯡ ꯀꯩꯀꯩꯕꯨꯗꯤ ꯅꯨꯡꯉꯥꯏ ꯃꯥꯅ ꯂꯩꯔꯦ ꯑꯗꯨꯝ ꯈꯜꯂꯝꯅꯤ ꯍꯣꯁꯇꯦꯜꯗꯨꯗꯤꯀꯣ ꯍꯥꯏꯁ ꯃꯤ ꯃꯉꯥ ꯇꯔꯨꯛ ꯄꯨꯂꯞ ꯄꯨꯜꯂꯒ ꯕꯥꯂ ꯑꯃꯠꯇ ꯑꯣꯏꯕꯒꯤ ꯌꯥꯝ ꯃꯑꯣꯡ ꯆ ꯅꯤꯕ ꯑꯩꯈꯣꯏ ꯂꯩꯐꯝꯗ ꯃꯥ ꯑꯗꯨꯝ ꯍꯥꯏꯗꯤ ꯃꯥꯅ ꯍꯥꯟꯅ ꯂꯗꯥꯥꯏꯔꯛ ꯂꯩꯒꯦ ꯍꯥꯏꯅꯖꯔꯁꯨ ꯍꯥꯟꯅ ꯂꯥꯛꯄ ꯀꯥꯟꯗ ꯑꯗꯨꯗ ꯍꯥꯟꯅ ꯄꯥꯝꯃꯦ ꯄꯥꯝꯗꯤ ꯌꯦꯡꯍꯟꯕ ꯌꯥꯏ ꯑꯗꯨꯒ ꯃꯥꯥꯟꯅ ꯃꯊꯟꯗ ꯂꯩꯖꯒꯦ ꯍꯥꯏꯇꯥꯔꯁꯨ ꯃꯊꯟꯗ ꯂꯩꯕꯁꯨ ꯌꯥꯗꯗꯤ ꯂꯩꯒꯦ ꯍꯥꯏꯇꯥꯔꯗꯤ ꯄꯩꯁꯥꯕꯨꯗꯤꯗꯕꯜꯗꯂꯅꯤ ꯄꯩꯁꯥꯕꯨꯗꯤ ꯈꯔꯦ ꯍꯈꯤ ꯍꯥꯏꯅꯤ ꯈꯅꯤ ꯑꯗꯨꯃꯥꯏꯅ ꯍꯥꯟꯅ ꯃꯥꯅ ꯌꯦꯡꯉꯣꯅ ꯍꯥꯏꯌꯣ ꯍꯥꯏꯗꯤ ꯑꯩꯈꯣꯏꯅ ꯐꯩ ꯈꯣꯠꯂꯦꯅ ꯍꯥꯏꯔ ꯃꯥꯅ ꯂꯩꯔꯤ ꯗꯤ ꯃꯨꯅ ꯍꯥꯌꯦꯗꯅ
ꯍꯣꯏ ꯑꯗꯨꯕꯨꯗꯤ ꯍꯥꯏꯌꯦ ꯅꯣꯏ ꯐ꯭ꯔꯤꯗ ꯀꯃꯥꯏꯅ ꯂꯧꯒꯦ ꯑꯩꯩ ꯊꯥꯒꯤ ꯂꯧꯕꯤ ꯂꯧꯕ꯭ꯔꯥ ꯅꯠꯇ꯭ꯔꯒꯅ ꯄꯨꯂꯞ ꯄꯨꯅꯦꯦꯜ ꯂꯧꯕ꯭ꯔꯥ ꯑꯗꯩ ꯑꯦꯗꯚꯥꯟꯁꯅ ꯀꯌꯥꯝ ꯊꯝꯃꯤ ꯇꯧꯒꯦ ꯑꯗꯨꯒ ꯑꯗꯨꯝ ꯄꯩꯁꯥꯁꯤ ꯑꯗꯨꯝ ꯍꯥꯏꯗꯤ ꯑꯣꯐꯔꯒꯨꯝꯕ ꯂꯩꯕꯤ ꯈꯣꯠꯄꯤ ꯇꯧꯕ꯭ꯔꯥ ꯀꯃꯥꯏ ꯀꯃꯥꯏꯅ ꯇꯧꯒꯦ ꯑꯗꯨꯗꯤ ꯅ ꯄꯩꯁꯥꯗꯤ ꯌꯥꯝ ꯍꯦꯟꯅ ꯂꯧꯕꯤ ꯇꯧꯕ꯭ꯔꯥ ꯑꯇꯣꯞꯄꯒ ꯀꯦꯟꯅ ꯀꯥꯟꯗ ꯌꯥꯝꯅ ꯍꯦꯜꯂꯒ ꯂꯧꯕ ꯇꯧꯕꯤꯗꯣ ꯇꯧꯕ꯭ꯔꯣꯅꯣ ꯀꯃꯥꯏꯅ ꯇꯧꯒꯦ ꯅꯣꯏꯗꯣ
ꯁꯦ ꯀꯣꯦꯖ ꯏꯁꯀꯨꯜꯒꯤ ꯍꯁꯤꯒꯤ ꯂꯨꯄꯥ ꯂꯤꯁꯤꯡ ꯇꯔꯦꯠꯀ ꯆꯥꯝꯃꯉꯥ ꯑꯣꯏꯕꯅꯦꯕ ꯌꯦꯁ ꯐꯤ ꯃꯤꯒꯤꯗꯨ ꯄꯨꯡ ꯃꯔꯤ ꯆꯥꯝꯃꯉꯥꯅꯦꯕ ꯃꯔꯤ ꯆꯥꯝꯃꯉꯥꯁꯦ ꯑꯩꯈꯣꯏꯒꯤꯅ ꯑꯃꯨꯛ ꯁꯨꯃꯥꯏꯅ ꯇꯧꯕ ꯍꯥꯏꯗꯤ ꯑꯃꯗ ꯂꯤꯁꯤꯡ ꯀꯨꯟꯊ꯭ꯔꯥ ꯗꯤꯄꯣꯖꯤꯠ ꯍꯥꯏꯇꯥꯔꯅꯦ ꯑꯗꯨꯃꯥꯏꯅ ꯀꯨꯟꯊ꯭ꯔꯥ ꯑꯃ ꯄꯤꯈ꯭ꯔꯅꯤꯗꯅ ꯑꯗꯨꯒ ꯊꯥ ꯊꯥꯈꯅ ꯃꯔꯤ ꯆꯥꯝꯃꯉꯥ ꯊꯤꯕꯅꯦꯕ ꯑꯗꯣ ꯑꯩꯈꯣꯏꯗꯤ ꯃꯔꯤ ꯆꯥꯝꯃꯉꯥ ꯊꯤꯗꯕ ꯀꯏꯒꯦ ꯍꯥꯏꯗꯤꯣ ꯑꯩꯈꯣꯏꯒꯤꯗꯣ ꯍꯥꯏꯗꯤ ꯄꯨꯟꯅ ꯄꯨꯟꯅ ꯊꯥ ꯑꯍꯨꯝ ꯃꯔꯤ ꯄꯤꯕ ꯀꯥꯟꯗ ꯑꯩꯈꯣꯏ ꯃꯄꯨꯗꯨꯅ ꯑꯗꯨꯝ ꯑꯣꯐꯔ ꯇꯧꯕꯤꯑꯕ ꯍꯥꯏꯗꯤ ꯍꯥꯟꯅ ꯑꯦꯗꯚꯥꯟꯁ ꯑꯣꯏꯅ ꯄꯤꯕ ꯍꯥꯏꯇꯥꯔꯦ ꯃꯥꯒꯤꯁꯨ ꯑꯆꯤꯟꯕ ꯀꯩꯀꯩ ꯂꯩꯔꯀꯥꯟꯗꯣ ꯑꯗꯨꯃꯥꯏꯅ ꯃꯣꯏꯅ ꯄꯤꯌꯦ ꯑꯗꯨꯒꯤꯕꯨꯗꯤ ꯐꯌꯦ ꯑꯗꯨꯝ ꯍꯥꯏꯗꯤ ꯉꯝꯖ ꯇꯥꯔꯗꯤ ꯑꯗꯨꯝ ꯄꯤꯗꯣ ꯂꯩꯕ ꯄꯩꯁꯥꯅꯤꯅ ꯃꯥꯡꯗꯣꯛꯅꯗꯅ ꯑꯗꯨꯝ ꯄꯤꯕꯗꯣ ꯑꯗꯨ ꯀꯣꯂꯦꯖꯀꯤꯗꯤꯤꯁꯇ ꯍꯥꯏꯗꯤ ꯇꯥꯡ ꯃꯣꯏꯒꯤ ꯇꯥꯡ ꯇꯔꯥꯃꯉꯥ ꯁꯨꯃꯥꯏꯅꯗꯤ ꯃꯅꯨꯡꯗ ꯄꯤꯗ꯭ꯔꯗꯤ ꯐꯥꯏꯟ ꯇꯥꯕ ꯈꯣꯠꯄ ꯑꯗꯨꯃꯥꯏꯅ ꯇꯧꯕꯅꯦ
ꯑꯣ ꯑꯗꯨꯗꯤ ꯃꯥꯗꯨꯗꯣ ꯐꯪꯅꯔꯒꯦ ꯃꯥꯁꯨ ꯂꯩꯅꯤꯡꯉꯦ ꯍꯥꯏꯕꯅꯦꯕ ꯃꯥꯁꯨ ꯊꯤꯐꯝ ꯈꯪꯗ꯭ꯔꯦ ꯑꯃ ꯂꯩꯔꯨꯕꯗꯨꯗ ꯅꯨꯡꯉꯥꯏꯇ꯭ꯔꯦ ꯍꯥꯏꯔꯃꯤꯅ ꯃꯣꯏꯗꯨ ꯂꯩꯅꯤꯉꯥꯏꯅ ꯇꯧꯍꯜꯂꯒꯦ ꯑꯗꯨꯗꯤ ꯑꯗꯨ ꯃꯥꯒꯤꯗꯨꯒ ꯅꯣꯏ ꯀꯩꯅꯣꯒ ꯅꯣꯏꯒꯤꯗꯨꯒ ꯀꯣꯂꯦꯖꯇꯨꯗꯤ ꯃꯥꯟꯅꯗꯕꯅꯤꯅ ꯈꯤꯇꯪꯗꯤ ꯃꯥꯟꯅꯅꯕꯅꯨꯛ ꯂꯥꯞꯄꯔꯒ ꯀꯩꯅꯣꯝ ꯇꯧꯕ ꯑꯃ ꯇꯧ꯭ꯔꯦ ꯅꯣꯏꯗꯨꯒ ꯅꯛꯅꯗꯧꯔꯣ ꯑꯃ ꯍꯥꯟꯅ ꯍꯧꯖꯤꯛ ꯂꯩꯔꯝꯕꯗꯨꯗꯤ ꯈꯤꯇꯪ ꯂꯥꯞꯄꯦ ꯍꯥꯏꯌꯦꯕ ꯑꯗꯩ ꯃꯣꯏ ꯕꯁꯇꯨꯁꯨ ꯐꯖꯅ ꯍꯥꯏꯗꯤ ꯉꯥꯏꯔꯝꯗꯦ ꯍꯥꯏꯌꯦꯕ ꯅꯣꯏ ꯂꯩꯗꯨꯒꯗꯤ ꯀꯌꯥꯝ ꯂꯥꯞꯃꯗꯣꯏ ꯆꯥꯔ ꯑꯣꯏꯗꯣꯏꯅꯣ ꯑꯩꯅ ꯅꯪꯗꯤ ꯈꯪꯉꯝꯅꯤꯗꯅ ꯅ ꯃꯥꯏ ꯀꯩꯅꯣꯗꯣ ꯃꯥ ꯇꯝꯃꯝꯗꯣ ꯑꯗꯨ ꯀꯌꯥꯝ ꯂꯥꯞꯅꯒꯦꯕ
ꯑꯩꯈꯣꯏꯒꯤ ꯂꯩꯐꯝꯁꯤꯅ ꯃꯣꯡꯃꯥꯏ ꯍꯥꯟꯅꯗꯨꯗꯩ ꯍꯥꯏꯔꯗꯤ ꯁ꯭ꯀꯨꯜꯁꯨ ꯑꯩꯈꯣꯏ ꯅꯛꯁꯤꯜꯂꯛꯇꯣꯏꯅꯤ ꯕꯁꯇꯤ ꯈꯪꯉꯅꯤ ꯍꯥꯏꯗꯤ ꯑꯩꯈꯣꯏ ꯂꯩꯔꯤꯕ ꯃꯐꯝꯁꯤꯗ ꯃꯥꯅ ꯀꯩꯒꯣꯕ ꯁꯁꯨ ꯅꯪꯧꯗ꯭ꯔꯤ ꯍꯥꯏ ꯇꯥꯏꯁꯨ ꯏꯔꯤ ꯁꯣ ꯃ ꯣꯄꯒꯠ ꯂ ꯇꯪꯦꯕ ꯑꯗꯣ ꯑꯗꯨꯒꯤ ꯈꯨꯗꯤꯡ ꯅꯨꯡꯉꯥꯏꯕꯅꯤꯗ ꯍꯥꯏꯗꯤꯗꯤ ꯅꯣꯡꯣꯡꯗꯤ ꯅꯨꯡꯉꯥꯏꯕ ꯑꯇꯣꯞꯄ ꯃꯐꯝꯗ ꯆꯠꯅꯤ ꯑꯩꯈꯣꯏꯒꯤ ꯂꯩꯐꯝꯗꯨꯗꯤ ꯂꯣꯏꯅ ꯒꯥꯔꯤ ꯐꯪꯕꯗꯨ ꯑꯣꯏꯌꯦꯕ
ꯍꯣꯏ ꯑꯗꯨꯅꯦ ꯍꯥꯏꯁꯤ ꯃꯤ ꯍꯥꯏꯁꯤ ꯆꯠꯊꯣꯛꯂꯀꯥꯟꯗꯗꯤ ꯒꯥꯔꯤ ꯅꯨꯡꯁꯤ ꯐꯪꯗ꯭ꯔꯗꯤ ꯃꯥꯅ ꯀ꯭ꯂꯥꯁ ꯆꯠꯀꯦ ꯍꯥꯏꯅ ꯅꯪꯗꯕ ꯈꯣꯠꯄ ꯌꯥꯎꯗꯅ ꯃꯣꯏ ꯕꯁꯇꯤ ꯑꯃꯝ ꯅꯪꯗꯦ ꯍꯥꯏꯌꯦꯕ ꯑꯗꯣ ꯃꯥꯁꯨ ꯄꯨꯕꯨꯕꯤ ꯍꯨꯕꯤ ꯇꯧ ꯂꯥꯛꯑꯦ ꯉꯟꯅ ꯑꯃꯨꯛ ꯂꯥꯛꯄ ꯌꯥꯎꯏ ꯊꯦꯡꯅ ꯑꯃꯨꯛ ꯂꯥꯛꯄ ꯌꯥꯎꯏ ꯑꯃꯨꯛ ꯇꯧꯏꯦ ꯍꯥꯏꯕ ꯃꯣꯏ ꯑꯗꯨꯝ ꯉꯥꯏꯔꯝꯗꯕꯁꯨ ꯌꯥꯎꯏꯦ ꯍꯥꯏꯕ ꯃꯤ ꯈꯔ ꯂꯩꯔꯦ ꯍꯥꯏꯔꯒ ꯀꯣꯛ ꯆꯠꯈꯤꯕꯁꯨ ꯌꯥꯎꯏꯦ ꯍꯥꯏꯕ ꯑꯗꯨꯗꯤ ꯒꯥꯍ ꯅꯨꯡꯕꯤꯗꯨ ꯐꯪꯕ꯭ꯔꯥ ꯈꯣꯠꯄꯥ ꯍꯪꯒꯦ ꯇꯧꯕꯅꯦ
ꯏꯅꯦ ꯑꯗꯨꯗꯣ ꯍꯌꯦꯡ ꯁꯤꯀꯨꯝꯕꯗꯣ ꯌꯦꯡꯉ ꯂꯥꯛꯑꯣꯅ ꯍꯥꯏꯔ ꯍꯥꯏꯗꯤ ꯍꯧꯖꯤꯛꯇꯤ ꯃꯣꯏ ꯑꯦꯗꯃꯤꯁꯟ ꯑꯣꯏꯕ ꯑꯦꯠꯃꯤꯁꯟꯒꯤ ꯃꯇꯝ ꯑꯣꯏꯔꯕꯅ ꯃꯤꯉꯩꯗꯨ ꯂ ꯆꯥꯉꯩꯗꯨ ꯇꯧꯁꯤꯟꯅꯈꯤꯅꯦꯕꯀꯣ ꯑꯗꯨꯅ ꯃꯥꯗꯣ ꯈꯤꯇꯪ ꯍꯥꯡ ꯇꯥꯔꯗꯤ ꯍꯥꯟꯅ ꯂꯥꯛꯑꯒ ꯍꯥꯏꯔꯞ ꯌꯦꯡꯉꯣ ꯍꯥꯏ ꯑꯌꯨ ꯃꯤꯅ ꯑꯃꯨꯛ ꯍꯥꯟꯒꯗꯤ ꯅꯨꯡꯉꯥꯏꯇꯕ ꯃꯥꯅ ꯂꯩꯒꯦꯅ ꯈꯟ ꯇꯥꯔꯗꯤ ꯑꯗꯨꯗꯤ ꯅꯪꯅ ꯂꯥꯛꯄ ꯀꯥꯟꯗ ꯑꯗꯨꯗꯤ ꯑꯩꯉꯣꯟꯗ ꯑꯃꯨꯛ ꯄꯥꯎ ꯐꯥꯎꯔꯣ ꯑꯗꯨꯗꯤ
ꯍꯣꯏ ꯐꯥꯎꯔꯛꯑꯒꯦ ꯑꯗꯨꯗꯤ ꯑꯗꯨꯝ ꯀꯩꯅꯣ ꯇꯧꯔꯁꯤ ꯄꯥꯎ ꯑꯗꯨꯝ ꯃꯔꯛ ꯃꯌꯥꯗ ꯑꯗꯨꯝ ꯐꯥꯎꯅꯔꯁꯤ ꯍꯥꯏꯗꯤ ꯃꯥꯁꯨ ꯍꯌꯦꯡ ꯍꯪꯆꯤꯠꯀꯨꯝꯕꯗꯤ ꯂꯥꯛꯑꯅꯤꯗꯤ ꯍꯥꯏꯕꯅꯦꯕ ꯑꯗꯣ ꯑꯩ ꯑꯗꯨꯝ ꯐꯥꯎꯔꯛꯑꯒꯦꯕꯀꯣ
ꯐꯔꯦ ꯐꯔꯦ
ꯍꯣꯏ ꯍꯣꯏ ꯊꯝꯃꯣ ꯊꯝꯃꯣ